ꯗꯥꯏꯔꯦꯛꯅꯤꯍꯦ ꯑꯦ
ꯀꯔꯤ ꯗꯥꯏꯔꯦꯛ? ꯑꯁ ꯊꯥꯅꯤꯉꯥꯏ ꯃꯇꯝ ꯂꯩꯇꯦꯗꯥ꯫
ꯇꯥꯟꯖꯥꯖꯤꯗ ꯑꯩ ꯀꯥꯡ ꯍꯤꯗꯥꯛ ꯊꯥꯒꯦ ꯇꯧꯔꯤꯉꯩꯗ ꯅꯪ ꯀꯣꯜꯗ ꯍꯦꯛ ꯇꯧꯁꯤꯜꯂꯛꯑꯦ꯫
ꯑꯗꯨꯝ ꯐꯥꯎ ꯀꯩꯅꯣ ꯀꯩꯁꯨ ꯀꯥꯏꯗꯦꯅ
ꯊꯥꯔꯤꯌꯦꯦ ꯍꯣꯏ ꯀꯥꯡꯅ ꯌꯥꯕꯅꯦ ꯑꯁ ꯑ ꯀꯔꯤ ꯂꯩꯒꯦ ꯍꯥꯏ ꯀꯔ ꯂꯩꯔꯒꯦ ꯀꯔꯤ ꯍꯥꯏꯅꯤꯡꯕ ꯂꯩꯒꯦ
ꯀꯁꯨ ꯂꯩꯇꯦꯗ ꯆꯠ ꯆꯥꯔꯕ꯭ꯔꯥ ꯍꯥꯏꯅ ꯍꯪꯉꯦꯅ ꯀꯣꯜ ꯇꯧꯔꯛꯄꯅꯤꯗ
ꯑꯣ ꯑꯣ ꯍꯁ ꯃꯤ ꯅꯨꯡꯁꯤ ꯌꯥꯝ ꯍꯥꯏꯌꯦꯀꯣ ꯅ ꯌꯥꯝ ꯅꯨꯡꯁꯤ ꯆꯥꯛ ꯆꯥꯔꯦ ꯅꯣꯏꯗꯤ ꯆꯥꯔꯕꯣ
ꯁꯨꯁꯔꯦꯗꯥ
ꯅꯣꯏꯁꯨ ꯆꯥꯔꯑꯦ
ꯆꯔꯦ
ꯀꯔꯥꯏ ꯃꯊꯜ ꯇꯧꯔꯒꯦ ꯅꯣꯏꯕꯣ
ꯑꯁ ꯏꯟꯁꯥꯡꯁꯨ ꯍꯥꯎꯇꯦ ꯎꯝ ꯌꯦꯟ ꯑꯣꯏꯅ ꯆꯥꯔꯤ ꯉꯁꯤꯗꯤ
ꯑꯣ ꯑꯩꯁꯨ ꯄꯥꯝꯗꯦ ꯌꯦꯟꯁꯥꯡ ꯌꯦꯟꯗꯤ
ꯎꯝ ꯄꯥꯝꯗꯦ
ꯀꯥꯏꯅ
ꯑꯗꯨꯅꯦ ꯍꯧꯗꯦ ꯏꯟꯁꯥꯡꯁꯨ ꯆꯥꯅꯤꯡꯉꯥꯏ ꯂꯩꯇꯦ
ꯎꯝ
ꯏꯟꯁꯥꯡ ꯅꯥꯄꯤ ꯀꯔꯤ ꯀꯔꯤꯁꯨ ꯆꯥꯅꯤꯡꯗꯔꯦ
ꯑꯩ ꯌꯥꯝ ꯈꯟꯒꯅꯨ ꯏꯟꯖꯥꯡ ꯈꯟꯒꯅꯣꯍꯦ ꯍꯥꯎꯇꯦ ꯈꯣꯠꯂꯦ ꯁꯥ ꯑꯥ ꯈꯤꯇꯪ ꯆꯥꯅꯤꯡꯕ ꯑꯗꯨꯒ ꯑꯃ ꯋꯥꯐꯝꯗ ꯂꯩꯅꯣ
ꯈꯟꯗꯦꯅ ꯈꯟꯗꯕꯒꯤ ꯈꯟꯗꯕꯒꯤ ꯑꯗꯨꯝ ꯆꯥꯃꯤ
ꯑꯁ ꯈꯔꯒꯤ ꯌꯦꯗ ꯂꯝꯕꯤ ꯂꯝꯕꯤ ꯃꯅꯥꯛꯇ ꯂꯩꯕꯁꯦ ꯅꯣꯡꯉꯥꯏꯇꯦꯗ ꯂꯩꯕ
ꯍꯣꯏ ꯀꯔꯤ ꯀꯔꯤ ꯍꯣꯠꯅꯔꯤꯒꯦ ꯑꯗꯣꯝꯗꯤ ꯁꯣꯝꯗꯤ ꯀꯩ ꯀꯔꯤ ꯍꯣꯠꯅꯕꯤꯕꯒꯦ ꯎꯝ ꯎꯝ
ꯀꯔꯤꯁꯨ ꯍꯣꯅ ꯗꯦ ꯇꯨꯝꯕꯒ ꯆꯥꯕꯒ ꯊꯛꯄꯒ ꯈꯛꯇꯪꯅꯤ ꯍꯩꯁꯦ
ꯑꯗꯨꯅꯤ ꯑꯗꯨꯅꯄꯥ ꯑꯗꯨ ꯎꯝ ꯑꯗꯨ ꯑꯗꯨꯅ ꯆꯠꯅꯕꯅꯦ ꯍꯧꯖꯤꯛꯀꯥꯟ
ꯎꯝ ꯑꯩꯈꯣꯏꯗꯤ ꯏꯅꯥ ꯀꯔꯥ ꯈꯨꯟꯕꯅꯤꯅꯀꯣ
ꯎꯝ
ꯂꯥꯏꯌꯦ ꯂ ꯂꯥꯏꯕ ꯏꯃꯨꯡꯅ ꯄꯣꯛꯆꯔꯝꯃꯗꯤ ꯁꯨꯃꯥꯏꯅ ꯇꯧꯔꯣꯏꯗꯕ
ꯑꯗꯨꯅꯦ
ꯍꯣꯏꯅꯤ ꯏꯅꯥꯛ ꯈꯨꯟꯕꯅꯤꯅ ꯑꯁ ꯍꯤꯞꯄꯒ ꯆꯥꯔꯁꯨ ꯂꯣꯏꯕ ꯅꯥꯏꯔꯔꯣꯏ ꯑꯩꯈꯣꯏꯗꯤ
ꯐꯩꯌꯦ
ꯐꯩꯌꯦ ꯐꯩꯌꯦ ꯑꯗꯨꯒꯨꯝꯕ ꯄꯨꯟꯁꯤ ꯃꯍꯤꯡꯗꯣ ꯅꯨꯡꯉꯥꯏꯁꯨ ꯅꯨꯡꯉꯥꯏꯇꯦꯗ ꯈꯜꯂꯨꯗꯤ ꯊꯕꯛꯁꯨ ꯁꯨꯔꯒ ꯁꯨ ꯅꯣꯝ ꯑꯃꯒ ꯆꯥꯕꯗꯨꯅ ꯍꯦꯟꯅ ꯅꯨꯡꯉꯥꯏꯔꯝꯗꯧ ꯃꯥꯜꯂꯦꯕ
ꯊꯕꯛ ꯁꯨꯅꯤꯡꯉꯥꯏꯁꯨ ꯇꯟꯕ
ꯑꯩꯗꯤ ꯇꯟꯗꯦꯍꯦ ꯅꯪꯔꯣ
ꯃꯤꯁꯦ ꯍꯥꯏꯕꯅꯤꯗ
ꯑꯦ ꯑꯦ
ꯅꯣꯏꯗꯤ ꯇꯟꯗꯦꯗ ꯀꯔꯤ ꯇꯥꯅꯤꯡꯗꯣꯏꯅꯣ
ꯑꯩ ꯅꯪ ꯈꯣꯟꯖꯦꯜ ꯇꯥꯕꯗꯗꯤ ꯌꯥꯝ ꯇꯜꯂꯝꯗꯧ ꯃꯥꯟꯕ
ꯑꯁ ꯇꯜꯂꯤ ꯍꯦ
ꯎ
ꯑꯦ ꯁꯕꯤꯅꯣ ꯁꯕꯤꯅꯣ ꯃꯤꯅ ꯑꯁꯦꯡ ꯑꯁꯦꯡ ꯍꯥꯏꯕꯅꯦ ꯑꯩꯅ ꯑꯁꯦꯡ ꯑ ꯁꯦꯡꯕ ꯍꯥꯏꯕꯅꯤ
ꯎꯝ ꯆꯥꯎꯥꯎꯗꯦꯗ ꯁꯥꯎꯗꯦꯗ ꯃꯤꯅ ꯑꯁꯦꯡꯕ ꯍꯥꯏꯕꯕꯨ ꯀꯔꯤꯒꯤ ꯁꯥꯎꯗ ꯌꯥꯝ ꯍꯔꯥꯎꯖꯩꯌꯦ ꯊꯥꯒꯠꯆꯩꯑꯕ
ꯑꯣ ꯍꯩꯅꯧ ꯍꯩꯅꯧ ꯆꯥꯒꯦꯔꯣ
ꯍꯩꯅ
ꯑꯦꯗ ꯆꯥꯒꯤꯦꯔꯣ
ꯅꯩꯅꯧꯗꯤ ꯍꯒꯅꯤꯍꯦ
ꯑꯩꯈꯣꯏ ꯑꯩꯈꯣꯏ ꯑꯩꯈꯣꯏꯗ ꯂꯥꯛꯑꯣ ꯍꯥꯏꯩꯅꯧ ꯃꯌꯥꯝ ꯂꯩꯌꯦ ꯄꯤꯒꯦ
ꯑꯣ
ꯍꯩꯅꯧ ꯄꯥꯝꯕꯤꯗꯣ ꯃꯔꯤ ꯂꯩꯌꯦꯦ ꯑꯁ ꯑꯍꯥꯎꯕ ꯑꯗ
ꯑꯗꯨꯗꯤ ꯍꯥꯎꯅꯤꯍꯦ ꯀꯩꯅꯣ ꯎꯝ ꯀꯔꯤ ꯍꯥꯏꯗꯣꯏꯅꯣ ꯍꯩ ꯇꯤꯡꯈꯥꯡ ꯌꯥꯎꯕꯗꯣ ꯈꯪꯕ꯭ꯔꯥ
ꯍꯧ ꯌꯥꯏ ꯌꯥꯏ ꯌꯥꯏ ꯌꯥꯏ ꯇꯤꯡꯈꯪ ꯌꯥꯎꯕ꯭ꯔ ꯑꯩꯗꯤ ꯃꯃꯤꯡ ꯌꯥꯝ ꯂꯩꯌꯦ ꯀꯣꯝꯂꯁꯨꯗꯤ ꯏꯪꯈꯪ ꯄꯥꯟꯕꯅꯤ ꯑꯗꯨꯒ ꯈ꯭ꯋꯥꯏꯗꯩꯩ ꯑꯁꯤꯟꯕ ꯍꯩ ꯑꯃ ꯂꯩꯗꯅ ꯗꯤ ꯏꯈꯥꯡ ꯂꯩꯕꯅꯦ ꯑꯁ ꯃꯌꯥꯝ ꯂꯩꯗ
ꯑꯁ ꯑꯩꯅ ꯍꯩꯕ ꯍꯩꯇꯕꯅꯤꯅ ꯑꯗꯨꯣ ꯍꯧꯖꯤꯛ ꯆꯥꯕ ꯃꯇꯝ ꯑꯣꯏꯔꯦꯕ ꯑꯗꯨꯁꯨ ꯍꯥꯎꯋꯦꯕ
ꯑꯣ ꯀꯔꯤ ꯑꯣꯏꯖꯥꯠꯅꯣ
ꯍꯧꯖꯤꯛ ꯁꯤꯖꯟꯅꯦ ꯍꯥꯏꯕꯗ ꯆꯥꯕꯒꯤ ꯅꯣꯏꯁꯨ ꯈꯥꯡꯂꯝꯝꯒꯅꯦꯕ ꯌꯥꯝ ꯆꯥꯎꯕꯗꯣ
ꯎꯝ
ꯇꯤꯡꯈꯪ ꯄꯤꯛ ꯊꯥꯂꯛꯑꯒ ꯃꯔꯨꯁꯨ ꯃꯅꯨꯡꯗ ꯃꯌꯥꯝ ꯃꯌꯥꯝ ꯌꯥꯝ ꯂꯩ ꯑꯗꯨꯗꯤ
ꯍꯥ ꯍꯥ ꯍꯩꯕꯨꯡꯗ꯭ꯔꯣ ꯍꯥꯏꯕꯨꯡꯁꯨ ꯅꯠꯇꯕ ꯀꯔꯤ ꯑꯣꯏꯗꯅꯣ
ꯃꯅꯝꯁꯨ ꯅꯨꯡꯉꯥꯏꯗꯤ
ꯑꯩ ꯈꯪꯗ꯭ꯔꯦ ꯁꯥꯕ ꯌꯥꯗ꯭ꯔꯦ
ꯍꯗꯖꯤ ꯇꯁꯦ
ꯍꯩ ꯃꯃꯤꯡꯁꯦ ꯑꯩ ꯀꯌꯥ ꯍꯩꯇꯦꯕ ꯑꯗꯨꯒꯤ
ꯑꯁ ꯀꯥꯡꯁꯦ ꯃꯔꯣꯟ ꯑꯃ ꯌꯥ
ꯌꯥꯝꯃꯨ ꯌꯥꯝꯃ ꯆꯂꯥ ꯅꯣꯔꯤ ꯀꯥꯡꯁꯤꯗꯣ
ꯍꯥ
ꯍꯀꯁꯤꯕꯨꯕꯕ ꯌꯥꯝꯃꯤ ꯑꯅ ꯆꯂꯣ
ꯑꯁ ꯌꯥꯝꯃꯤ ꯊꯪꯅꯥꯏꯒꯦ ꯇꯧꯏ ꯁꯥꯥꯕꯨ ꯊꯪꯅꯥꯏꯒꯦ ꯇꯧꯋꯤ ꯕꯣꯜꯅꯤ ꯍꯣꯏꯗ꯭ꯔꯣ
ꯂꯥꯛꯇꯣꯔꯦ ꯄꯨꯡ ꯄꯨꯡꯈꯥꯏ ꯈꯛꯇ ꯉꯥꯏꯔꯤ
ꯌꯦꯡꯕ ꯇꯥꯔꯦ
ꯍꯣꯏ ꯂꯥꯎꯃꯤꯟꯅꯠꯁꯦ ꯌꯦꯡꯉꯒ
ꯐꯈꯤꯗꯕꯅꯤꯅ ꯑꯩ ꯕꯣꯔ ꯌꯦꯡꯕ ꯍꯩꯇꯦ ꯑꯩ ꯕꯣ ꯌꯦꯡꯁꯨ ꯌꯦꯡꯅꯤꯡꯗꯦ ꯅꯪꯗꯤ ꯁꯥꯅꯕ ꯗꯔ꯭ꯦꯁ ꯂꯩ ꯀꯗꯥꯏꯗꯒꯤ
ꯄꯥꯝꯕꯩ ꯅꯠꯇ꯭ꯔꯣ ꯑꯩ ꯕꯣꯜ ꯌꯦꯡꯒꯅꯤ ꯍꯥꯏꯗꯣ ꯅꯪꯕꯣ
ꯑꯗꯨ ꯅꯪ ꯅꯪ ꯌꯦꯡꯕ ꯍꯩꯕ꯭ꯔꯥ ꯀꯅꯥ ꯀꯅꯥꯕꯨ ꯁꯞꯄꯣꯔꯠ ꯇꯧꯒꯦ
ꯑꯩꯕꯨꯔꯣ ꯑꯦꯝꯗ ꯇꯧꯕꯅꯦ ꯑꯦ ꯑꯥꯔꯖꯤꯗ ꯑꯦ ꯑꯥꯔꯖꯤꯗ ꯇꯧꯋꯦ
ꯑꯣ
ꯎꯝ ꯃꯤ ꯑꯗꯨꯒꯨꯝꯕ ꯃꯤꯁꯨ ꯌꯥꯝ ꯂꯩꯕꯅꯤꯗ
ꯑꯗꯨꯛ ꯃꯤꯅ ꯂꯥꯡꯉꯁꯨ
ꯃꯥ ꯃꯣꯏ ꯃꯣꯏꯅ ꯑꯄꯥꯝꯕ ꯑꯃꯗꯤ ꯂꯩꯕꯅꯦꯕ
ꯍꯣꯏ ꯑꯗꯨꯅꯦ
ꯑꯄꯥꯝꯗꯕꯁꯨ ꯌꯥꯎꯕꯅꯦ ꯑꯗꯨꯒꯤ
ꯑꯣꯔꯦꯟꯗ ꯃꯥꯕꯨ ꯌꯦꯡꯅꯤꯡꯉꯦ
ꯌꯥꯔꯦ ꯅꯪꯒꯤꯗꯣ ꯅꯪ ꯅꯪ ꯕꯦꯔꯥꯅꯤꯒꯣ ꯅꯪꯁꯦ ꯌꯥꯔꯦ ꯑꯗꯨꯏ ꯑꯗꯨ ꯍꯥꯏꯕ ꯌꯥꯗꯦꯀꯣ ꯃꯊꯪꯗ ꯈꯪꯕ꯭ꯔ ꯒꯌ꯭ꯥꯟ ꯇꯥꯕ꯭ꯔ
ꯌꯥꯏꯌꯦ
ꯎꯝ ꯕꯣꯜ ꯌꯦꯡꯔꯗꯤ ꯇꯨꯝꯅꯤꯡꯉꯦ ꯑꯗꯨꯒꯤ
ꯑꯩꯁꯨ ꯍꯥꯟꯅ ꯑꯗꯨꯃꯥꯏꯅ ꯇꯧꯔꯝꯕꯅꯦ ꯍꯧꯖꯤꯛꯀꯥꯟꯗꯤ ꯑꯁ
ꯕꯣꯜꯕꯨ ꯍꯦꯛ ꯌꯦꯡꯕꯨ ꯌꯦꯡꯕ ꯍꯧꯔꯕ ꯇꯨꯝꯅꯤꯡꯕꯒ ꯂꯣꯏ ꯃꯥꯡꯕꯅꯦ ꯅꯣꯡꯁꯨ ꯆꯨꯕ ꯁꯥꯁꯨ ꯁꯥꯔꯤꯕ
ꯀꯔꯤꯅꯣ ꯍꯥꯏꯕꯅꯤꯗ
ꯅꯣꯏꯁꯨ ꯅꯣꯡ ꯆꯨꯕ꯭ꯔꯥ ꯅꯣꯏꯔꯣꯝꯗꯁꯨ
ꯍꯣꯏ ꯆꯨꯋꯦ ꯑꯗꯨ ꯑꯣꯏꯔꯁꯨ ꯁꯥꯏꯌꯦ ꯑꯦ ꯅꯨꯡꯁꯤꯠ ꯁꯤꯠꯂꯛꯑꯦꯍꯦ ꯑꯁ ꯈꯨꯅꯨꯉꯥꯏ ꯑꯃ ꯅꯨꯡꯁꯤꯠ ꯂꯥꯛꯑꯦ ꯑ
ꯅꯣꯡ ꯆꯨꯕꯗꯨ ꯅꯨꯡꯉꯥꯏꯇ꯭ꯔꯦ
ꯀꯗꯥꯏ ꯚꯥꯏꯗꯤ ꯀꯗꯥꯏ ꯀꯗꯥꯏ ꯀꯣꯏꯊꯠꯂꯨꯔꯦ ꯉꯁꯤꯗꯤ
ꯑꯥꯍꯣꯏꯕꯨꯔꯥ
ꯑꯥꯎ
ꯀꯣꯏꯗꯦꯗ ꯑꯗꯨꯝ ꯂꯩꯌꯦꯗ ꯅꯣꯡ ꯆꯨꯕꯅꯤꯅ ꯆꯠꯊꯣꯛꯄꯁꯨ ꯅꯨꯡꯉꯥꯏꯇꯦꯅ ꯎꯝ ꯎꯝ ꯑꯥ
ꯁꯤ ꯅꯨꯃꯤꯠꯁꯦ ꯌꯥꯝ ꯐꯠꯇꯦꯀꯣ
ꯑꯁ ꯍꯟꯗꯛꯁꯤꯗꯤ ꯌꯥꯝ ꯅꯨꯡꯉꯥꯏꯇꯦ ꯇꯜꯂꯦ ꯑꯇꯟꯕ ꯑꯇꯟꯕ ꯋꯦꯗꯔ ꯍꯥꯏꯕ ꯇꯥꯔꯦ ꯁꯣꯔꯤ
ꯁꯤ ꯌꯥꯗꯦ ꯌꯥꯏ ꯌꯥꯏ ꯐꯥꯒꯤ ꯇꯧꯕꯅꯦ ꯑꯗꯣ ꯇꯥꯕ꯭ꯔꯥ
ꯑꯧ ꯇꯥꯏꯌꯦ
ꯑꯥ ꯅꯨꯡꯉꯥꯏꯔꯤꯕ ꯅꯠꯇ꯭ꯔꯣ ꯑꯅꯥ ꯑꯌꯦꯛ ꯌꯥꯎꯗꯦꯀꯣ
ꯑꯅꯥ ꯑꯌꯦꯛ ꯌꯥꯎꯗꯦ ꯑꯗꯨꯝ ꯅꯨꯡꯉꯥꯏꯌꯦ ꯍꯥꯏꯕꯇꯥꯔꯦ꯫
ꯎꯝ ꯅꯨꯡꯉꯥꯏ ꯂꯩꯗꯕꯅꯦ ꯄꯨꯟꯁꯤ ꯅꯨꯡ ꯁꯥꯡꯅ ꯍꯤꯡꯒꯗꯕ꯫ ꯋꯥꯈꯜꯗꯣ ꯅꯨꯡꯉꯥꯏꯅ ꯑꯗꯨꯝ ꯈꯜꯂꯣꯀꯣ ꯑꯋꯥꯕ ꯈꯣꯏꯁꯣꯝꯗ ꯈꯥꯜꯂꯨꯅꯨ꯫ ꯅꯪ ꯄꯨꯟꯁꯤꯗꯣ ꯅꯪ ꯄꯨꯟꯁꯤꯗꯣ ꯌꯥꯝ ꯁꯥꯡꯅ ꯍꯦꯡꯅꯤꯡꯉꯗꯤꯀꯣ꯫
ꯑꯣ ꯑꯗꯨꯅꯦ꯫
ꯑꯗꯨꯒ ꯁꯥ ꯉꯥꯥꯖꯨ ꯌꯥꯝ ꯆꯥꯒꯅꯨꯗ ꯍꯛꯆꯥꯡ ꯌꯥꯝ ꯁꯣꯛꯄꯅꯤ꯫
ꯆꯥꯠ ꯆꯥꯗꯦꯗ ꯆꯥꯖꯦ ꯉꯁꯤꯈꯛ ꯇ ꯗꯨꯝ ꯏꯟꯖꯥꯡ ꯍꯥꯎꯇꯦ ꯍꯥꯏꯅ ꯑꯁꯨꯝ ꯆꯥꯕꯤꯕ ꯋꯥꯅꯤ ꯍꯣꯏ ꯑꯗꯨꯕꯨꯗꯤ꯫
ꯑꯗꯣ ꯑꯩ ꯃꯅꯥ ꯃꯁꯤꯡ ꯈꯛꯇꯪ ꯑꯩꯗꯤ ꯄꯥꯝꯃꯦ꯫ ꯍꯥ ꯋꯥꯥꯏꯍꯦ ꯃꯐꯝꯃꯔꯥꯡꯖꯨ ꯈꯪꯗꯦ꯫
ꯂꯩꯔ꯫ ꯍꯛꯀꯥꯝꯖꯨ ꯆꯠꯂꯦ ꯑꯩꯁ ꯇꯨꯝꯅꯤꯡꯉꯖꯥꯠꯂꯣ ꯑꯩ ꯉꯔꯥꯡ ꯅꯨꯡꯗꯥꯡꯗꯤ ꯐꯖꯅ ꯇꯨꯝꯗꯔꯤ꯫ ꯗꯤꯌꯦ ꯑꯩꯗꯤ꯫ ꯉꯁꯤ ꯉꯁꯤꯗꯣ ꯎꯝ ꯑꯩ꯫ ꯊꯕꯛ ꯃꯐꯝꯗꯀꯣ ꯑꯁ ꯎꯏꯊꯕꯅꯦꯍꯦ ꯑꯩ ꯌꯥꯗꯦ꯫
ꯎꯝ ꯑꯗꯨꯅꯦ ꯕꯣꯜ ꯌꯦꯡꯉꯗꯤ ꯑꯗꯨꯃꯥꯏ ꯇꯧꯕꯅꯤꯅ ꯕꯣꯜ ꯑꯗꯨ ꯌꯦꯡꯒꯅꯨ ꯐꯖꯅ ꯇꯨꯝꯃꯣ ꯊꯕꯛ ꯐꯖꯅ ꯇꯧꯋꯣ꯫
ꯅꯨꯡꯗꯥꯡ ꯄꯨꯡ ꯑꯝ ꯕꯥꯔꯣ ꯃꯈꯥꯏꯗꯩ ꯑꯃ ꯌꯦꯡꯉꯦꯕꯀꯣ꯫ ꯕꯥꯔꯣ ꯃꯈꯥꯏꯒꯤꯗꯣ ꯌꯦꯡꯉꯦ ꯄꯨꯡ ꯑꯅꯤ ꯃꯈꯥꯏ ꯑꯍꯨꯝ ꯗꯨꯋꯥꯏꯗ ꯇꯨꯝꯃꯦꯕ꯫ ꯑꯗꯨꯒ ꯄꯨꯡ ꯇꯔꯨꯛ ꯃꯈꯥꯏꯗ ꯄꯨꯡ ꯇꯔꯨꯛ ꯃꯈꯥꯏꯗꯔ ꯄꯨꯡ ꯃꯉꯥ ꯃꯈꯥꯏꯗꯔ ꯑꯩꯈꯣꯏ ꯃꯥꯃꯣꯗꯣ꯫ ꯕꯣꯜ ꯌꯦꯡꯉꯁꯦꯅ ꯑꯩ ꯑꯩ ꯀꯥꯗ ꯍꯦꯛ ꯆꯪꯉꯛꯄ ꯋꯥꯅꯤꯗ꯫
ꯎꯝ꯫
ꯑꯗꯨꯗꯩ ꯑꯩꯖꯨ ꯑꯗꯨꯝ ꯍꯧꯒꯠꯂꯦ ꯃꯌꯥꯝ ꯑꯗꯨꯝ ꯌꯦꯡꯃꯤꯟꯅꯔꯦ꯫ ꯄꯨꯡ꯫ ꯇꯔꯥꯃꯥꯊꯣꯏ ꯇꯔꯥ ꯇꯔꯥꯃꯥꯊꯣꯏꯗꯨꯋꯥꯏꯗ ꯑꯩ ꯊꯕꯛ ꯆꯠꯄꯅꯦꯕ꯫ ꯑꯁ ꯋꯥꯏꯌꯦ ꯉꯁꯤꯁꯨ ꯑꯗꯨꯝ ꯑꯗꯨꯃꯥꯏꯅꯁꯨ ꯑꯃꯨꯛ ꯇꯧꯏ꯫
ꯏꯃꯥ ꯍꯣꯏꯁꯨ ꯑꯁ ꯌꯦꯡꯅꯤꯡꯕꯅ ꯌꯦꯡꯅꯤꯡꯕꯅ ꯑꯩꯗꯤ ꯌꯦꯡꯅꯤꯡꯗꯦꯗ꯫
ꯅꯪꯗꯤ ꯅꯪꯗꯤ ꯃꯤ ꯅꯠꯇꯕꯅꯤꯅ ꯌꯦꯡꯅꯤꯡꯂꯝꯃꯣꯏ꯫
ꯇꯦ ꯅꯠꯇꯦ ꯌꯦꯡꯉꯣꯅꯦ ꯄꯨꯡ ꯕꯥꯔꯣ ꯑꯗꯨꯋꯥꯏꯗꯖꯨ ꯃꯥꯗꯤ꯫ ꯐꯖꯅ ꯍꯧꯍꯜꯂꯦ ꯑꯗꯨꯒ